ꯑꯧ ꯇꯥꯏꯌꯦ ꯇꯥꯏ ꯅꯪ ꯉꯁꯥꯏ ꯍꯥꯏꯕ ꯈꯣꯏꯃꯨ ꯍꯥꯏꯕꯗꯣ ꯑꯗꯨ ꯃꯥꯗꯤꯀꯣ ꯑꯩꯈꯣꯏ ꯑꯉꯥꯡ ꯑꯣꯏꯔꯤꯉꯩꯗ ꯑꯗꯨ ꯌꯥꯝ ꯁꯥꯟꯅꯔꯛꯑꯦ ꯍꯥꯏꯕꯗꯤ ꯃꯥꯁꯦ ꯀꯃꯥꯏꯟ ꯇꯧꯒꯦ ꯍꯥꯏꯕ ꯃꯇꯝꯗ ꯑꯈꯣꯏꯒꯤ ꯋꯥ ꯍꯥꯏꯗꯤ ꯑꯁꯥꯡꯕ ꯑꯗꯒꯤ ꯈꯔ ꯃꯔꯤꯟꯁꯦ ꯋꯥꯁꯨ ꯂꯩꯌꯦꯕꯀꯣ ꯃꯔꯤꯟ ꯂꯥꯎꯕ ꯃꯔꯤꯟ ꯈꯨꯕꯅ ꯑꯩꯈꯣꯏꯒꯤ ꯈꯔ ꯄꯤꯛꯇꯛ ꯇꯧꯕ ꯋꯥ ꯃꯔꯤꯡ ꯈꯨꯕꯁꯦ ꯑꯗꯨꯝ ꯁꯥꯗꯣꯏꯅꯦꯕꯀꯣ ꯑꯗꯣ ꯑꯩꯈꯣꯏꯅ ꯀꯃꯥꯏꯟ ꯇꯧꯏ ꯍꯥꯏ ꯀꯥꯟꯗ ꯃꯥꯁꯦ ꯃꯆꯥ ꯃꯆꯥꯁꯦ ꯀꯃꯥꯏꯅ ꯐꯥꯒꯦ ꯍꯥꯏꯕ ꯃꯇꯝꯗ ꯑꯩꯈꯣꯏꯒꯤ ꯋꯥ ꯑꯍꯣꯕꯁꯦ ꯑꯁꯤꯖꯤꯗꯒ ꯑꯈꯣꯏ ꯏꯁꯤꯡꯁꯦ ꯍꯩꯖꯤꯟꯗꯣꯏꯅꯦꯕ ꯏꯁꯤꯡ ꯍꯩꯒꯥꯟꯗꯀꯣ ꯃꯊꯪ ꯃꯊꯪ ꯊꯣꯛꯂꯛꯇꯣꯏꯅꯦꯕ ꯑꯗꯨꯝ ꯌꯥꯝꯗ꯭ꯔꯕꯗ ꯑꯍꯨꯝ ꯃꯔꯤ ꯑꯗꯨꯃꯥꯏꯅ ꯊꯣꯛꯂꯛꯄꯅꯦꯕ ꯑꯗꯨꯃꯥꯏꯅ ꯇꯧꯔꯒ ꯐꯥꯔꯒ ꯑꯗꯒꯤ ꯃꯈꯣꯡꯗꯒ ꯀꯅꯣ ꯀꯤꯔꯒ ꯍꯥꯏꯗꯤ ꯂꯪ ꯇꯧꯔꯒ ꯀꯤꯔꯒ ꯀꯣꯏ ꯄꯥꯏ ꯄꯥꯏꯍꯟꯕꯤꯒ ꯁꯥꯟꯅꯔꯛꯑꯦ ꯅꯣꯏ ꯁꯥꯟꯅꯔꯛꯄ ꯁꯥꯟꯅꯛꯇ꯭ꯔꯕ ꯀꯃꯥꯏ ꯇꯧꯏ ꯑꯗꯨ ꯃꯥꯟ ꯆꯤꯛꯄꯗꯤ ꯃꯥꯗꯤ ꯈꯣꯏ ꯑꯣꯏꯖ ꯇꯥꯔꯁꯨ ꯀꯩꯁꯨ ꯇꯧꯗꯕꯅꯦꯕ ꯃꯍꯨ ꯀꯟꯕ ꯈꯣꯠꯄ ꯇꯧꯕꯗꯣ ꯑꯩꯁꯨ ꯗꯨꯝ ꯆꯤꯛꯄ ꯌꯥꯎꯒ꯭ꯔꯦꯕ ꯀꯣ ꯑꯗꯨ ꯀꯁꯨ ꯌꯥꯝꯅ ꯃꯥꯗꯤ ꯃꯍꯨ ꯀꯟꯕꯗꯤ ꯑꯣꯏꯗꯕꯅꯦ ꯍꯥꯏꯗꯤ ꯆꯥꯎꯕꯤ ꯍꯥꯏꯇꯥꯔꯦ ꯑꯗꯨꯅꯤ ꯑꯗꯣ ꯆꯥꯎ ꯆꯥꯎꯔꯒ ꯑꯗꯨꯝ ꯈꯣꯏꯁꯦ ꯁꯥꯊꯤꯗꯧ ꯃꯥꯜꯂ ꯁꯥꯊꯤꯗꯕ ꯄꯤꯛꯇ ꯄꯤꯛꯑꯒ ꯁꯥꯊꯤꯕꯁꯨ ꯂꯩꯌꯦꯕ ꯑꯗꯨꯃꯥꯏꯟ ꯇꯧꯕꯗꯨꯅꯤꯗ
ꯑꯣ ꯍꯣꯏ ꯑꯗꯨꯕꯨꯗꯤ ꯆꯤꯛꯄ ꯍꯥꯏꯖꯦ ꯍꯣꯏ ꯑꯗꯨꯃꯥꯏꯅ ꯌꯥꯝ ꯀꯟꯅ ꯄꯣꯝꯕ ꯈꯣꯠꯄꯗꯤ ꯇꯧꯈꯤꯗꯦꯕꯀꯣ ꯑꯗꯨꯕꯨ ꯄꯣꯠ ꯑꯃ ꯆꯤꯛꯂꯛꯏꯃꯤꯅ ꯈꯤꯠ ꯈꯤꯇꯪ ꯅꯥꯕꯗꯨꯀꯣ ꯑꯗꯨꯃꯥꯏꯅ ꯑꯗꯩ ꯆꯤꯛꯄꯗꯣ ꯈꯨꯠꯇꯁꯨ ꯈꯨꯕꯥꯛꯀꯨꯝꯕꯗꯣ ꯑꯣꯏꯕꯅꯤꯅ ꯃꯣꯏꯖꯦ ꯀꯩ ꯍꯥꯏꯅꯤ ꯄꯣꯝꯈꯠꯄ ꯑꯃ ꯑꯃ ꯏꯔꯩ ꯂꯩꯇꯕꯗꯨꯀꯣ ꯑꯗꯨꯃꯥꯏꯅ ꯑꯣꯏꯌꯦꯕ ꯑꯗꯨꯃꯥꯏꯅ ꯑꯣꯏꯕꯒꯤꯁꯨ ꯄꯣꯡꯈꯠꯄ ꯈꯣꯠꯄꯗꯤ ꯇꯧꯈꯤꯗꯦ ꯑꯗꯨꯒ ꯉꯥꯛ ꯆꯤꯛꯈꯤꯕꯒꯤ ꯅꯥꯕ ꯈꯣꯠꯄꯗꯣ ꯑꯗꯨꯃꯥꯏꯟ ꯈꯇꯪ ꯇꯧꯒꯤꯕꯩ ꯋꯥꯅꯦꯕꯀꯣ ꯑꯗꯨꯒ ꯍꯧꯖꯤꯛꯀꯤ ꯍꯥꯏꯕꯗꯤ ꯋꯥꯗꯣ ꯑꯗꯨꯗꯅꯦꯕ ꯑꯩꯅ ꯇꯧꯗꯣꯏꯗꯨꯁꯨ ꯋꯥꯁꯤꯗ ꯀꯣꯟꯅ ꯌꯦꯡꯉꯨꯒꯥꯟꯗ ꯃꯈꯨꯟ ꯇꯧꯔꯒ ꯂꯩꯔꯝꯃꯦꯕꯀꯣ ꯑꯗꯨꯒ ꯑꯈꯣꯏ ꯑꯗꯨꯃꯥꯏꯅ ꯒꯗꯤ ꯇꯧꯔꯛꯇꯦ ꯍꯥꯏꯕꯗꯤ ꯈꯣꯏ ꯐꯥꯕ ꯈꯣꯠꯄ ꯒꯗꯨꯗꯤ ꯀꯩꯁꯨ ꯇꯧꯔꯛꯇꯦ ꯍꯥꯏꯕꯗꯤ ꯀꯤꯖꯔꯛꯑꯦ ꯑꯗꯨꯝ ꯈꯣꯏꯒꯨꯝꯕ ꯍꯥꯏꯕꯁꯤꯗꯤꯀꯣ ꯍꯥꯟꯅꯗꯒꯤꯁꯨ ꯑꯗꯨꯅ ꯑꯗꯨꯃꯥꯏꯅ ꯁꯥꯟꯅꯕ ꯈꯣꯠꯄꯗꯨ ꯇꯧꯔꯛꯇꯦ ꯈꯣꯏꯗ ꯑꯗꯣ ꯑꯩꯈꯣꯏꯅ ꯑꯃꯨꯛ ꯀꯩꯗ ꯁꯥꯟꯅꯔꯛꯑꯦ ꯍꯥꯏꯔꯒꯗꯤ ꯆꯦꯔꯥꯡ ꯆꯦꯔꯥꯡ ꯍꯥꯏꯕ꯭ꯔꯥ ꯆꯔꯥꯡ ꯍꯥꯏꯕ꯭ꯔꯥ ꯆꯔꯥꯡ ꯍꯥꯏꯕ ꯑꯣꯏꯔ ꯃꯥꯜꯂꯦ ꯆꯔꯥꯡꯁꯦ ꯐꯥꯔꯒ ꯃꯃꯩꯗꯒ ꯂꯪ ꯀꯤꯁꯤꯜꯂꯒ ꯁꯥꯟꯅꯕꯗꯣ ꯑꯗꯨꯗꯤ ꯇꯧꯔꯛꯑꯦ ꯆꯔꯥꯡꯗ ꯑꯗꯒꯤ ꯆꯔꯥꯡ ꯅꯠꯇꯕ ꯑꯃ ꯈꯣꯏꯒꯤ ꯃꯑꯣꯡꯗ ꯍꯥꯏꯔꯞ ꯇꯧꯕ ꯍꯥꯏꯔꯒꯗꯤ ꯍꯧꯖꯤꯛꯀꯤ ꯀꯥꯡꯆꯦꯞ ꯍꯥꯏꯗ ꯑꯃ ꯂꯩꯌꯦꯕꯀꯣ ꯍꯋꯥꯏ ꯍꯋꯥꯏ ꯀꯩꯅꯣꯒꯨꯝꯕꯗ ꯌꯥꯝ ꯂꯩꯕ ꯑꯃ ꯃꯆꯨꯁꯦ ꯁꯨꯃꯥꯏꯅ ꯂꯦꯡꯕꯗ ꯃꯆꯨ ꯃꯈꯟ ꯃꯈ ꯃꯈꯟ ꯑꯣꯏꯕ ꯍꯥꯏꯇꯥꯔꯦꯀꯣ ꯑꯗꯨꯒꯨꯝꯕ ꯀꯥꯡꯆꯦꯠꯇꯨꯒꯨꯝꯕ ꯑꯗꯨ ꯑꯗꯨꯒꯨꯝꯕꯗꯤ ꯌꯥꯝ ꯐꯥꯔꯒ ꯁꯥꯟꯅꯔꯛꯑꯦ ꯑꯥ ꯑꯩꯅꯤ ꯃꯆꯨ ꯐꯖꯕ ꯍꯦꯜꯂꯤ ꯑꯗꯨ ꯇꯧꯋꯤ ꯑꯗꯥ ꯇꯧꯏ ꯒꯥꯏꯅꯀꯣ ꯑꯗꯨꯃꯥꯏꯅ ꯁꯥꯟꯅꯔꯦ ꯑꯗꯨ ꯅꯪꯗꯤ ꯀꯥꯡꯆꯦꯞ ꯀꯨꯝꯕꯗꯨꯗꯤ ꯁꯥꯟꯅꯔꯛꯄ꯭ꯔꯣ ꯅꯠꯇ꯭ꯔꯒ ꯈꯪꯕ꯭ꯔꯣ ꯀꯃꯥꯏꯟꯇꯧꯒꯦ
ꯑꯥꯎ ꯈꯪꯉꯦ ꯍꯥꯏꯕꯗꯤ ꯈꯪꯁꯩ ꯍꯥꯏꯔꯒ ꯍꯧꯖꯤꯛ ꯃꯇꯝꯅꯤꯅꯦꯕꯀꯣ ꯑꯗꯨꯝ ꯍꯥꯏꯗꯤ ꯑꯩꯈꯣꯏꯒꯤ ꯍꯋꯥꯏ ꯍꯋꯥꯏ ꯆꯝꯐꯨꯠ ꯍꯋꯥꯏꯒꯨꯝꯕ ꯗꯦꯁ ꯍꯋꯥꯏꯒꯨꯝꯕꯁꯤꯗ ꯃꯥꯁꯤ ꯑꯗꯨꯝ ꯂꯥꯛꯑꯒ ꯑꯗꯨꯝ ꯇꯣꯡꯉꯗꯣꯏꯅꯦꯕ ꯅꯠꯇ꯭ꯔꯒꯅꯁꯨ ꯑꯩꯈꯣꯏꯒꯤ ꯃꯥꯡꯒꯣꯟꯒꯨꯝꯕ ꯃꯩ ꯌꯥꯝ ꯉꯥꯟꯕ ꯅꯨꯃꯤꯗꯥꯡꯒꯤꯗꯨꯗ ꯄꯥꯏꯁꯤꯜꯂꯒ ꯇꯣꯡꯉꯗꯣꯏꯅꯦꯕꯀꯣ ꯑꯗꯣ ꯀꯥꯡꯆꯦꯛꯇꯒꯤ ꯈꯤꯇꯪ ꯄꯤꯛꯊꯕ ꯍꯥꯏꯗꯤ ꯃꯆꯨ ꯃꯆꯨ ꯂꯩꯕ ꯍꯥꯏꯗꯤ ꯃꯆꯨꯁꯦ ꯃꯥꯒꯤ ꯍꯤꯒꯣꯛꯒꯨꯝꯕ ꯑꯉꯥꯡꯕ ꯃꯆꯨ ꯃ ꯆꯨꯨ ꯂꯩꯕ ꯃꯨꯗꯤ ꯃꯨꯗꯦꯕ ꯑꯗꯣꯏꯇꯥꯥꯔꯁꯨ ꯃꯀꯨꯁꯤꯗ ꯃꯨꯕꯁꯦ ꯍꯥꯏꯗꯤ ꯂꯦꯡꯕ ꯀꯥꯟꯗ ꯃꯆꯨ ꯑꯣꯜꯂꯛꯄꯗꯣ ꯑꯗꯨꯃꯥꯏꯅ ꯇꯧꯕꯁꯨ ꯂꯩꯌꯦꯕꯀꯣ ꯑꯗꯨꯁꯨ ꯁꯥꯟꯅꯔꯛꯑꯦ ꯑꯗꯨꯗꯨꯒ ꯀꯥꯡꯆꯤꯁꯨ ꯁꯥꯟꯅꯔꯛꯑꯦ ꯀꯥꯡꯁꯤꯛꯒ ꯊꯧꯑꯣꯏꯅꯒ ꯑꯅꯤ ꯐꯥꯔꯒ ꯆꯤꯛꯅꯍꯟꯕꯤꯒ ꯇꯧꯗꯣꯏꯅꯤ ꯃꯥꯒꯤꯁꯦ ꯁꯨꯃꯥꯏꯅ ꯃꯀꯣꯛꯇ ꯇꯣꯡꯈꯠꯂꯒ ꯄꯥꯟꯕ ꯂꯩꯗꯅ ꯑꯗꯨꯝ ꯆꯠꯄꯁꯤꯅ ꯌꯥꯝ ꯅꯥꯔꯦ ꯊꯧꯑꯣꯏꯅ ꯑꯩꯈꯣꯏ ꯈꯨꯠꯀꯥꯁꯤ ꯊꯤꯟꯖꯤꯜꯂꯒ ꯆꯠꯄꯟꯗꯣꯏꯅꯤ ꯍꯥꯏꯕꯗꯤ ꯃꯥꯥꯏ ꯁꯨꯃꯥꯏꯅ ꯑꯅꯤꯅ ꯆꯨꯁꯤꯟꯅꯈꯤ ꯀꯥꯟꯗ ꯃꯔꯛ ꯍꯣꯜꯂꯤꯅ ꯑꯗꯨꯃꯥꯏꯅ ꯇꯧꯕꯗ ꯌꯥꯝ ꯅꯨꯡꯉꯥꯏꯕꯅꯦ ꯑꯗꯣ ꯗꯥꯏꯔꯦꯛ ꯃꯥꯒꯤ ꯆꯠꯄꯗꯨꯅ ꯆꯞꯈ꯭ꯔꯗꯤ ꯌꯥꯝ ꯅꯥꯕꯅꯦꯕꯀꯣ ꯍꯥꯏꯗꯤ ꯃꯥꯏ ꯃꯆꯩ ꯑꯅꯤ ꯑꯗꯨꯃꯥꯏꯅ ꯇꯥꯔꯦꯛ ꯈꯨꯠꯇꯀꯥꯟꯅ ꯊꯦꯡꯈꯤ ꯇꯥꯔꯗꯤ ꯌꯥꯝ ꯅꯥꯕꯗꯣ ꯁꯨꯃꯥꯏꯅ ꯇꯧꯕꯅꯦ ꯑꯗꯨꯒ ꯆꯔꯥꯡꯁꯨꯀꯣ ꯑꯗꯨꯝ ꯁꯥꯟꯅꯔꯛꯑꯦ ꯆꯔꯥꯡꯁꯦ ꯊꯑꯣꯏꯅ ꯀꯃꯥꯏꯅ ꯐꯥꯒꯦ ꯍꯥꯏꯕ ꯃꯇꯝꯗꯀꯣ ꯑꯩꯈꯣꯏꯗꯤ ꯑꯩꯈꯣꯏꯒꯤ ꯇꯨꯜꯁꯤꯕꯣꯡ ꯀꯩꯅꯣꯁꯦ ꯇꯨꯜꯁꯤꯒꯤ ꯃꯥꯒꯤ ꯀꯩꯅꯣꯁꯦ ꯄꯥꯝꯕꯤꯁꯦ ꯀꯨꯏꯔꯀꯥꯟꯗ ꯃꯁꯥꯁꯦ ꯌꯥꯝ ꯂꯣꯡꯉꯤꯗꯅꯀꯣ ꯃꯁꯥꯁꯤ ꯂꯣꯡꯕꯁꯤꯅ ꯇꯨꯜꯁꯤ ꯍꯥꯏꯗꯤ ꯃꯅꯥ ꯂꯣꯏ ꯀꯦꯟꯈꯔꯅꯤ ꯑꯗꯨꯒ ꯀꯦꯟꯈ꯭ꯔꯒ ꯏꯀꯪ ꯀꯪꯕꯁꯦ ꯑꯁꯤ ꯊꯧꯑꯣꯏꯅ ꯊꯝꯗꯣꯏꯅꯦꯕꯀꯣ ꯑꯗꯨꯅ ꯆꯔꯥꯡꯁꯦ ꯁꯨꯃꯥꯏꯅ ꯍꯧꯖꯤꯛꯀꯤ ꯇꯨꯜꯁꯤꯡꯅ ꯎꯞ ꯇꯥꯔꯒꯗꯤ ꯃꯥꯁꯤ ꯂꯦꯡꯕ ꯉꯝꯃꯣꯏꯗꯩꯩꯅꯦꯕ ꯀꯣ ꯑꯗꯨꯏꯗꯨꯅ ꯑꯗꯨꯃꯥꯏꯅ ꯐ ꯊꯧꯑꯣꯏꯅ ꯆꯔꯥꯡ ꯍꯥꯏꯗꯤ ꯆꯪꯁꯤꯜꯂꯒ ꯐꯕꯗꯨꯗꯤ ꯉꯝꯗꯦꯕ ꯃꯣꯏꯗꯤ ꯌꯥꯝ ꯁꯤꯡꯕ ꯍꯥꯏꯇꯥꯔꯦ ꯑꯗꯨꯃꯥꯏꯅ ꯇꯧꯔꯒ ꯐꯥꯔꯛꯑꯦ ꯅꯣꯏꯒꯤꯗꯨ ꯑꯗꯨꯃꯥꯏꯅ ꯁꯥꯟꯅꯔꯛꯄ꯭ꯔꯣ ꯑꯩꯈꯣꯏ ꯇꯨꯜꯁꯤꯅ ꯑꯗꯨꯃꯥꯏ ꯇꯧꯔ ꯐꯥꯔꯛꯄꯗꯣ ꯐꯥꯔꯛꯑꯦꯕ
ꯑꯣ ꯑꯗꯨꯃꯗꯤ ꯈꯔ ꯈꯦꯟꯅꯔꯦ ꯑꯩꯗꯤ ꯅꯪꯅ ꯇꯨꯜꯁꯤ ꯄꯜꯂꯛꯄꯁꯤ ꯑꯗ ꯑꯩꯅ ꯈꯜꯂꯨꯔꯤꯁꯤꯅ ꯇꯨꯜꯁꯤꯒꯨꯝꯕꯗ ꯇꯣꯡꯉꯕꯗ ꯐꯥꯗꯣꯏꯔꯥ ꯀꯥꯏꯅ ꯍꯥꯏꯔꯛꯇꯧ ꯃꯥꯜꯂꯣꯏꯨꯔꯦꯕꯀꯣ ꯑꯗꯨꯒ ꯌꯥꯝ ꯑꯣꯟꯅꯅ ꯍꯥꯏꯔꯛꯑꯦ ꯑꯗꯨꯒ ꯍꯣꯏ ꯅꯣꯏꯅ ꯇꯧꯔꯝꯃꯤꯕ ꯃꯑꯣꯡꯗꯨꯁꯨ ꯌꯥꯝꯅ ꯂꯥꯏꯅ ꯐꯥꯕ ꯌꯥꯕ ꯃꯑꯣꯡꯗꯤ ꯑꯣꯏꯗꯣꯏꯅꯤ ꯍꯥꯏꯕꯗꯤ ꯇꯨꯜꯁꯤꯒꯤ ꯃꯅꯥꯗꯣ ꯆꯥꯛꯒꯨꯡꯅꯔꯒ ꯃꯁꯥ ꯑꯣꯏꯕꯅꯤꯅ ꯅꯝꯁꯤꯟꯕ ꯃꯇꯝꯗ ꯃꯣꯏꯗꯣ ꯄꯥꯏꯊꯣꯛꯐꯝ ꯈꯪꯉꯣꯏꯗꯣꯏꯅꯦꯕꯀꯣ ꯑꯃꯗ ꯄꯜꯂꯁꯨ ꯑꯃꯗ ꯄꯥꯏꯊꯣꯛꯑꯁꯨ ꯄꯟꯗꯣꯏꯅꯤ ꯑꯃꯔꯣꯝꯗ ꯄꯥꯏꯊꯣꯛꯑꯁꯨ ꯄꯟꯗꯣꯏꯅꯤ ꯑꯗꯨꯅ ꯑꯗꯨꯃꯥꯏꯅ ꯐꯥꯕꯗꯨꯁꯨ ꯌꯥꯝ ꯐꯖꯅ ꯐꯥ ꯂꯩꯔꯝꯃꯦ ꯑꯗꯣ ꯑꯩꯈꯣꯏꯗꯤ ꯑꯗꯨꯃꯥꯏꯅꯗꯤ ꯐꯔꯛꯇꯦ ꯑꯗꯨ ꯃꯇꯥꯡꯗꯨꯃ ꯑꯩꯈꯣꯏꯅ ꯑꯃꯨꯛ ꯈꯤꯇꯪ ꯍꯩꯕ ꯃꯥꯜꯂꯦ ꯍꯥꯏꯕꯗꯤ ꯑꯩꯈꯣꯏꯗꯤ ꯆꯔꯥꯡꯁꯦ ꯗꯥꯏꯔꯦꯛ ꯆꯪꯁꯤꯜꯂꯒ ꯈꯨꯠꯅ ꯐꯥꯕꯤ ꯇꯧꯔꯦꯕꯀꯣ ꯇꯞꯅ ꯆꯪꯁꯤꯟꯗꯣꯏꯅꯦꯕꯀꯣ ꯃꯣꯏ ꯇꯣꯡꯕꯁꯤ ꯎꯔꯗꯤ ꯅꯣꯡꯕꯥꯜ ꯂꯩꯒꯨꯝꯕꯗ ꯌꯥꯝ ꯇꯣꯡꯉꯦꯕ ꯊꯥꯏꯅꯗꯤ ꯂꯩ ꯀꯩꯀꯥꯁꯤꯁꯨ ꯌꯥꯝ ꯀꯟꯅ ꯑꯇꯣꯞꯄꯗꯤ ꯊꯥꯅꯗꯦꯗꯅꯀꯣ ꯕꯂꯞ ꯂꯩꯒꯨꯝꯕ ꯅꯣꯡꯕꯥꯜ ꯂꯩꯒꯨꯝꯕ ꯉꯥꯛꯇꯅꯦꯕ ꯑꯅꯝꯕꯅ ꯍꯥꯏꯕꯗꯤ ꯃꯌꯥꯝꯅ ꯑꯗꯨꯝ ꯌꯥꯝ ꯇꯣꯏꯅ ꯍꯧꯕ ꯍꯥꯏꯔꯒꯗꯤ ꯑ ꯅꯣꯡꯕꯥꯜ ꯂꯩꯒꯨꯝꯕꯁꯤꯗꯒꯤ ꯌꯥꯝ ꯇꯣꯏꯅ ꯐꯔꯛꯑꯦꯕ ꯃꯣꯏꯁꯤꯀꯣ ꯑꯗꯣ ꯃꯣꯏꯁꯦ ꯇꯞꯅ ꯆꯪꯁꯤꯜꯂꯒ ꯃꯃꯩꯁꯦ ꯁꯤꯗ ꯐꯥꯗꯣꯏꯅꯦꯕ ꯑꯩꯈꯣꯏꯅ ꯐꯥꯗꯣꯏꯁꯦꯀꯣ ꯑꯗꯨꯒ ꯆꯔꯥꯡ ꯆꯔꯥꯡꯁꯤꯁꯨ ꯃꯈꯜ ꯑꯅꯤ ꯂꯩꯌꯦꯕꯀꯣ ꯃꯃꯩꯁꯦ ꯈꯤꯇꯪ ꯆꯥꯎꯔꯒ ꯑꯗꯨꯝ ꯍꯦꯂꯤꯀꯨꯇꯔ ꯃꯥꯟꯕ ꯑꯃꯀꯣ ꯑꯗꯨ ꯅꯠꯇꯕꯤ ꯗ ꯃꯃꯩꯁꯤ ꯌꯥꯝ ꯄꯤꯛꯑꯒ ꯃꯀꯣꯛꯁꯨ ꯄꯤꯛꯇꯛꯇꯤ ꯇꯧꯅꯤ ꯃꯥꯅꯀꯣ ꯑꯗꯨꯒ ꯁꯥꯡꯗꯤ ꯁꯥꯡꯕ ꯑꯗꯨꯝ ꯁꯥꯡꯕ ꯍꯥꯏꯁꯦ ꯄꯤꯛꯄꯒꯤ ꯌꯥꯝ ꯀꯥ ꯍꯦꯟꯅ ꯁꯥꯡꯕ ꯃꯟꯕꯗꯨꯅꯦꯕꯀꯣ ꯃꯃꯩꯁꯦ ꯄꯤꯁꯠ ꯄꯤꯛꯄ ꯍꯥꯏꯇꯥꯥꯔꯦ ꯍꯥꯏꯗꯤ ꯋꯥ ꯆꯍꯤ ꯂꯩꯌꯤ ꯑꯃꯒꯤ ꯇꯥꯏꯞꯇꯗꯪ ꯑꯣꯏꯕ ꯆꯔꯥꯡꯁꯨ ꯂꯩꯌꯦꯕꯀꯣ ꯑꯗꯣ ꯑꯗꯨꯃꯥꯏꯅ ꯇꯧꯔꯒ ꯐꯥꯗꯣꯏꯅꯦꯕꯀꯣ ꯆꯔꯥꯡꯁꯦ ꯑꯗꯨꯝ ꯃꯃꯩꯔꯣꯝꯗ ꯑꯣꯏꯅ ꯆꯪꯁꯤꯜꯂꯦꯗꯅꯀꯣ ꯑꯗꯨꯒ ꯐꯥꯕ ꯈꯨꯠꯅ ꯑꯣꯏꯅ ꯗꯥꯏꯔꯦꯛ ꯗꯥꯏꯔꯦꯛ ꯐꯥꯔꯛꯑꯦꯕꯀꯣ ꯆꯔꯥꯡꯒꯨꯝꯕꯁꯤꯅ ꯑꯗꯨꯒ ꯀꯩꯅꯣꯒꯨꯝꯕꯁꯨ ꯌꯥꯝ ꯐꯔꯛꯑꯦ ꯍꯧꯖꯤꯛ ꯗꯤ ꯁꯨꯛꯎ ꯎꯈꯤꯗ꯭ꯔꯦ ꯑꯗꯨꯗꯣ ꯂꯩꯕ꯭ꯔꯥ ꯂꯩꯇꯕ꯭ꯔꯁꯨ ꯈꯪꯗ꯭ꯔꯦ ꯑ ꯒꯨꯂꯥꯞꯇꯅꯦ ꯒꯨꯂꯥꯞ ꯅꯠꯇꯦꯌꯦ ꯀꯩ ꯀꯩꯅꯣ ꯒꯨꯂꯥꯞ ꯍꯥꯏꯕ ꯑꯃ ꯍꯣꯏ ꯒꯨꯂꯥꯞꯇꯅꯦ ꯀꯨꯔꯥꯛꯇꯅꯦ ꯀꯨꯔꯥꯛ ꯃꯆꯥ ꯃꯆꯥꯗꯨꯗꯤ ꯀꯌꯥ ꯐꯥꯔꯛꯇꯦꯕꯀꯣ ꯀꯨꯔꯥꯛ ꯃꯆꯥꯁꯤ ꯅꯠꯇꯦꯕ ꯑꯩꯈꯣꯏꯅ ꯄꯥꯝꯃꯤꯁꯤꯅ ꯃꯆꯨ ꯐꯖꯕꯩ ꯉꯥꯏꯍꯥꯛ ꯁꯨꯝ ꯄꯥꯏ ꯁꯥꯟꯅꯕꯗꯨꯅ ꯑꯃ ꯑꯣꯏꯔꯦꯅ ꯑꯗꯨꯒ ꯌꯥꯝ ꯆꯥꯎꯕ ꯑꯉꯥꯡ ꯑꯣꯏꯔꯤꯉꯩꯗꯗꯤ ꯑꯩꯈꯣꯏꯒꯤ ꯈꯨꯕꯥꯛꯇꯒꯤ ꯍꯦꯟꯅ ꯄꯥꯛꯑꯦꯕ ꯑꯩꯈꯣꯏ ꯈꯨꯠ ꯑꯅꯤꯁꯤꯅ ꯁꯨꯃꯥꯏꯅ ꯂꯣꯟꯁꯤꯟꯅꯕꯗ ꯑꯗꯨꯒꯉꯩ ꯃꯥꯅ ꯍꯦꯟꯅ ꯄꯥꯛꯄꯤꯗꯨ ꯇꯧꯋꯦꯕꯀꯣ ꯑꯗꯨꯗꯃꯨ ꯃꯈꯜ ꯃꯈꯜ ꯂꯩ ꯑꯗꯨꯒꯨꯝꯕꯁꯤꯗꯅ ꯐꯥꯗꯣꯏꯅꯦ ꯍꯥꯏꯗꯤ ꯌꯥꯝ ꯇꯥꯡꯅꯁꯨ ꯐꯪꯉꯦ ꯊꯥꯏꯅꯗꯁꯨ ꯑꯗꯨꯅ ꯍꯧꯖꯤꯛꯁꯨ ꯍꯧꯖꯤꯛꯇꯤ ꯁꯨꯎꯕꯨ ꯎꯈꯤꯗ꯭ꯔꯦꯀꯣ ꯑꯗꯨꯒ ꯃꯇꯝꯗꯨꯗꯁꯨ ꯌꯥꯝ ꯇꯥꯡꯅ ꯐꯪꯕꯅꯤꯅ ꯑꯗꯨꯃꯥꯏꯅ ꯐꯥꯕꯕꯁꯤꯀꯣ ꯈꯪꯗꯦ ꯌꯥꯝ ꯍꯔꯥꯎꯒ ꯃꯆꯨꯒꯁꯨ ꯇꯣꯉꯥꯟꯕ ꯃꯅꯥꯗꯨꯁꯨ ꯄꯥꯕ ꯃꯁꯥꯗꯨ ꯄꯥꯕꯅꯤꯅ ꯃꯥꯒꯤ ꯃꯑꯣꯡ ꯃꯥꯒꯤ ꯗꯤꯖꯥꯏꯟ ꯀꯩꯀꯥꯗꯨꯁꯨ ꯐꯖꯅ ꯎꯕꯒꯤ ꯌꯥꯝ ꯍꯔꯥꯎꯖꯕꯗꯣ ꯑꯗꯨꯃꯥꯏꯅ ꯑꯣꯏꯌꯦꯕꯀꯣ ꯑꯗꯨꯒ ꯑꯗꯨꯒꯨꯝꯕ ꯑꯆꯧꯕꯗꯨꯁꯨ ꯐꯥꯔꯛꯑꯦꯕꯀꯣ ꯑꯗꯨꯗ ꯅꯪꯁꯨ ꯐꯥꯔꯝꯗꯧꯕ ꯃꯥꯜꯂꯦ ꯃꯃꯤꯡꯒꯁꯨ ꯌꯥꯝꯅ ꯐꯖꯅ ꯈꯪꯉꯦ ꯅꯣꯏꯗꯤ ꯑꯗꯨꯒꯨꯝꯕꯗꯣ ꯐꯥꯔꯛꯄ꯭ꯔꯥ ꯀꯃꯥꯏ ꯀꯃꯥꯏ ꯐꯥꯔꯛꯈꯤ
ꯐꯔꯛ ꯑꯦꯅ ꯆꯞ ꯃꯥꯟꯅꯩ ꯍꯩꯅ ꯐꯩꯌꯦꯕ ꯑꯗꯨꯝ ꯍꯥꯏꯕꯗꯤ ꯈꯨꯠꯅ ꯀꯩꯅ ꯇꯧꯕ ꯐꯥꯕꯗꯣ ꯑꯗꯣ ꯍꯦꯟꯅ ꯐꯥꯅꯤꯡꯕꯒꯤ ꯍꯥꯏꯇꯥꯔꯦ ꯍꯧꯖꯤꯛꯀꯤ ꯀꯩꯅꯣꯁꯤꯅ ꯎꯞꯄ ꯇꯥꯔꯗꯤ ꯁꯣꯏ ꯁꯣꯢꯗꯕꯗꯣ ꯑꯩꯈꯣꯏ ꯍꯦꯟꯅ ꯐꯥꯅꯤꯡꯉꯤꯁꯤꯅ ꯀꯩꯒꯤꯅꯣ ꯍꯥꯏꯕ ꯃꯇꯝꯗ ꯀꯣ ꯍꯣꯏ ꯆꯔꯥꯡꯁꯦ ꯑꯩꯈꯣꯏ ꯂꯥꯏ ꯑꯃꯨꯛꯇꯪ ꯆꯤꯡꯕ ꯄꯤꯛ ꯄꯤꯛꯄ ꯉꯥꯁꯥꯢꯒꯤ ꯊꯣꯞ ꯊꯣꯞꯄ ꯀꯥꯡꯕꯨꯁꯨ ꯂꯩꯌꯦꯕ ꯀꯣ ꯑꯗꯨ ꯅꯠꯇꯕ ꯈꯤꯇꯪ ꯆꯥꯎꯈꯠꯄ ꯑꯗꯒꯤ ꯃꯁꯥꯗꯣ ꯄꯦꯠꯄꯦꯠ ꯂꯥꯎꯕꯁꯨ ꯂꯩ ꯑꯗꯨꯒ ꯅꯪ ꯍꯥꯏꯗꯣ ꯑꯗꯒꯤ ꯑꯩꯈꯣꯏꯒꯤ ꯀꯩꯅꯣ ꯑꯆꯧꯕ ꯃꯁꯥ ꯌꯥꯝ ꯀꯟꯕ ꯍꯧꯖꯤꯛꯀꯤ ꯃꯃꯩ ꯈꯔ ꯃꯌꯥꯝ ꯁꯥꯡꯕ ꯑꯗꯒꯤ ꯑꯃꯅ ꯑꯃꯨꯛ ꯄꯥꯛꯑꯒ ꯂꯥꯏꯑ ꯑꯃ ꯆꯤꯡꯉꯒ ꯑꯅꯤꯗꯨ ꯇꯣꯉꯥꯟꯅ ꯇꯥꯕ ꯑꯗꯨꯃꯥꯏꯅ ꯃꯈꯜ ꯃꯈꯜ ꯂꯩꯈ꯭ꯔꯦꯕꯀꯣ ꯑꯗꯨꯝ ꯊꯦꯡꯅꯔꯛꯄꯁꯤꯕꯨ ꯍꯥꯏꯕ ꯑꯩꯈꯣꯏꯅ ꯍꯦꯟꯅ ꯐꯁꯤꯅ ꯀꯩꯒꯤꯅꯣ ꯍꯥꯏꯕ ꯃꯇꯝꯗꯀꯣ ꯑꯩꯈꯣꯏꯗ ꯑꯉꯥꯡ ꯑꯣꯏꯔꯤꯀꯥꯟꯗ ꯎꯆꯦꯛ ꯃꯍꯨꯝꯁꯦ ꯈꯪꯗꯦ ꯈꯣꯏꯅꯤꯡ ꯈꯪꯗꯦ ꯑꯗꯒꯤ ꯀꯩꯅꯣ ꯈꯪꯗꯦ ꯎ ꯈꯨꯗꯤꯡꯒꯤ ꯀꯥꯗꯣꯏꯅꯦꯕꯀꯣ ꯎ ꯈꯨꯗꯤꯡꯒꯤ ꯀꯥꯏꯔꯒ ꯍꯧꯖꯤꯛꯀꯤ ꯎꯆꯦꯛ ꯃꯆꯥꯁꯦ ꯂꯧꯊꯔꯅꯤꯗꯅ ꯎꯆꯦꯛ ꯃꯆꯥꯁꯦ ꯂꯧꯊꯔꯒꯅꯦ ꯑꯩꯈꯣꯏꯒꯤ ꯀꯩꯅꯣ ꯇꯧꯔꯒ ꯊꯝꯃꯒꯅꯦ ꯃꯆꯤꯟꯖꯥꯛ ꯄꯤꯖꯔꯤꯅꯦ ꯇꯧꯕꯁꯦ ꯑꯌꯥꯝꯕꯅ ꯀꯔꯤ ꯆꯥꯒꯦ ꯀꯔꯤ ꯆꯥꯒꯦ ꯁꯨꯝ ꯍꯪꯅꯔꯛꯄꯗꯤ ꯑꯩ ꯃꯣꯏꯗꯤ ꯆꯔꯥꯡꯒꯨꯝꯕ ꯆꯥꯕꯅꯤ ꯈꯣꯠꯄꯅꯤ ꯀꯥꯎꯖꯤꯡꯒꯨꯝꯕ ꯆꯥꯕꯅꯤ ꯍꯥꯏꯕꯗꯤ ꯑꯗꯨꯝ ꯆꯔꯥꯡꯁꯤꯅꯁꯨ ꯈꯤꯇꯪ ꯃꯣꯏꯗ ꯏꯟꯕ ꯅꯨꯡꯉꯥꯏꯕꯗꯣ ꯀꯧꯖꯦꯡꯒꯨꯝꯕ ꯆꯥꯕ ꯀꯥꯟꯗ ꯑꯗꯨꯝ ꯐꯨꯟꯕꯒꯨꯝꯕ ꯀꯩꯅꯣ ꯇꯧꯕꯒꯨꯝꯕ ꯇꯧꯕꯗꯣ ꯑꯗꯨꯗꯨꯒꯤ ꯍꯥꯏꯕꯗꯤ ꯑꯩꯈꯣꯏꯅꯗꯤ ꯃꯣꯏ ꯎꯆꯦꯛ ꯄꯤꯗꯧꯅ ꯏꯟꯕ ꯉꯝꯗ꯭ꯔꯕꯅꯤꯅ ꯎꯖꯦꯛ ꯃꯄꯤꯅ ꯏꯜꯂꯤꯗꯨꯗꯤ ꯐꯖꯅ ꯃꯣꯏ ꯁꯦꯒꯥꯏꯕꯤꯔꯒ ꯑꯗꯨꯝ ꯍꯥꯏꯗꯤ ꯐꯨꯟꯗꯅꯕ ꯃꯑꯣꯡꯗ ꯏꯟꯕꯤꯕꯅꯤ ꯑꯩꯈꯣꯏꯅ ꯀꯩꯅꯣ ꯇꯧꯕꯗꯨ ꯍꯥꯏꯗꯤ ꯀꯧꯖꯦꯡꯁꯤꯁꯨ ꯑꯗꯨꯝ ꯆꯤꯛꯄ ꯈꯣꯠꯄ ꯌꯥꯎꯔꯤꯅꯀꯣ ꯃꯥꯏꯅ ꯃꯆꯤꯟꯅ ꯑꯥꯊꯧꯕꯗꯣ ꯍꯥꯏ ꯑꯗꯨꯃꯥꯏꯅ ꯇꯧꯔꯒ ꯆꯤꯛꯄꯗ ꯁꯤꯕ ꯈꯣꯠꯄ ꯌꯥꯎꯕꯒꯤꯀꯣ ꯊꯑꯣꯏꯅ ꯆꯔꯥꯡꯁꯦ ꯐꯥꯕꯩ ꯋꯥꯅꯦꯕꯀꯣ ꯌꯨꯝ ꯅꯪꯅ ꯍꯥꯏꯔꯁꯨ ꯑꯗꯨꯝ ꯐꯔꯦ ꯍꯦꯟꯅ ꯐꯥꯅꯤꯡ ꯉꯛꯄꯒꯤ ꯑꯗꯨꯃ ꯑꯗꯨꯝ ꯈꯨꯄꯝ ꯈꯨꯄꯝ ꯐꯥꯅ ꯉꯥꯢ ꯍꯣꯠꯅꯔꯛꯄꯗ ꯑꯗꯨꯥꯏ ꯑꯗꯨꯃꯥꯏꯅ ꯁꯤꯖꯤꯟꯅꯔꯛ ꯄꯒꯤꯅꯦꯕ ꯑꯗꯨ ꯅꯣꯏꯗꯤ ꯎꯆꯦꯛ ꯃꯆꯥꯒ ꯊꯤꯟꯊꯔꯒ ꯊꯃꯣꯏꯅ ꯌꯣꯛꯄ ꯈꯣꯠꯄ ꯇꯧꯔꯛꯇꯕ꯭ꯔꯣ
ꯅꯪꯁꯦ ꯌꯥꯝ ꯑꯣꯛꯇꯕ ꯃꯥꯜꯂꯦ ꯊꯥꯏꯅ ꯑꯉꯥꯡ ꯑꯣꯏꯔꯤꯉꯩꯥꯟꯗ ꯍꯥꯏꯕꯗꯤ ꯋꯥꯔꯤꯁꯦ ꯐꯥꯕ ꯎ ꯀꯥꯕ ꯑꯗꯒꯤ ꯎꯆꯦꯛ ꯍꯥꯠꯄ ꯈꯪꯗꯦ ꯑꯗꯨꯝ ꯌꯥꯝ ꯇꯣꯏꯅ ꯇꯧꯔꯛꯄ ꯃꯥꯜꯂꯦ ꯎꯆꯦꯛ ꯀꯨꯝꯕꯁꯦ ꯑꯩꯈꯣꯏꯅ ꯑꯃꯨꯛ ꯀꯃꯥꯏꯅ ꯇꯧꯒꯦꯅ ꯑꯩꯈꯣꯏꯁꯦ ꯎꯆꯦꯛꯁꯦ ꯌꯨꯝꯗ ꯊꯥꯕꯁꯤꯅ ꯁꯄꯥꯡꯒ ꯀꯩꯅꯣꯒ ꯁꯦꯡ ꯄꯥꯝꯒꯨꯝꯕꯅ ꯍꯦꯛꯇ ꯑꯣꯏꯒꯜ ꯂꯦꯕꯀꯣ ꯑꯗꯨꯅ ꯁꯦꯡ ꯄꯥꯝꯒꯨꯝꯕꯁꯤꯗꯤ ꯀꯔꯤ ꯍꯥꯏꯅꯤ ꯑꯍꯜ ꯐꯩꯁꯤꯅ ꯍꯦꯛꯇ ꯀꯩꯅꯣꯝ ꯇꯧꯒꯦ ꯇꯧꯕꯗ ꯌꯥꯗꯕ ꯑꯃ ꯍꯦꯛꯇ ꯇꯧꯕꯗꯣ ꯇꯧꯋꯦꯕ ꯁꯦꯟꯕꯥꯥꯡꯁꯦ ꯑꯗꯒꯤ ꯁꯦꯟꯄꯥꯛ ꯅꯠꯇꯕ ꯑꯃꯁꯦ ꯀꯥꯎꯔꯦ ꯑꯩꯁꯦ ꯃꯃꯤꯡ ꯑꯃ ꯁꯦꯟꯗ꯭ꯔꯥꯡ ꯀꯩꯅꯣ ꯑꯁ ꯍꯧꯖꯤꯛ ꯀꯥꯟꯁꯨ ꯎꯈꯤꯗ꯭ꯔꯕꯅꯤ ꯃꯣꯏꯁꯦ ꯄꯥꯛꯅ ꯑꯩꯈꯣꯏ ꯁ꯭ꯋꯥꯏꯗꯕꯨꯗꯤ ꯎꯕ ꯎꯔꯤꯗ ꯍꯥꯏꯗꯤ ꯑꯗꯨꯝ ꯁꯤ ꯇꯔꯥꯒꯨꯝꯕꯗ ꯌꯥꯝ ꯇꯣꯡꯉꯦꯕꯀꯣ ꯑꯗꯨ ꯁꯝꯄ꯭ꯔꯥꯟ ꯒꯨꯝꯕꯗꯣ ꯑꯗꯨꯒꯨꯝꯕ ꯗꯨꯕꯨꯗꯤ ꯁꯦꯟꯗ꯭ꯔꯥꯡ ꯒꯨꯝꯕꯗꯨꯗꯤ ꯑꯃꯨꯛ ꯐꯥꯉꯥꯢ ꯍꯣꯠꯅꯔꯦ ꯌꯥꯝ ꯊꯥꯅꯤꯡ ꯉꯦꯕꯀꯣ ꯑꯗꯨ ꯑꯣꯢꯔꯒꯁꯨ ꯑꯩꯈꯣꯏꯁꯦ ꯀꯩ ꯍꯥꯏꯅꯤ ꯑꯗꯨꯃꯥꯏꯅ ꯐꯥꯔꯁꯦ ꯍꯥꯏꯕ ꯃꯇꯝꯗ ꯍꯦꯛꯇ ꯉꯝ ꯐꯥꯠꯇꯕꯗꯣ ꯇꯧꯋꯦꯕꯀꯣ ꯉꯝꯐꯥ ꯐꯠꯇꯕ ꯍꯥꯏꯕꯗꯤ ꯈꯪꯗꯦ ꯑꯗꯨꯝ ꯍꯦꯟꯖꯤꯟꯅ ꯐꯥꯔꯨꯕꯒꯤ ꯃꯑꯣꯡꯗ ꯇꯧꯕꯁꯦ ꯑꯣꯗꯣ ꯄꯥꯝꯗꯤ ꯌꯥꯝꯅ ꯄꯥꯝꯃꯦ ꯎꯆꯦꯛꯀꯨꯝꯕꯁꯦ ꯌꯥꯝꯅ ꯂꯣꯏꯅꯤꯡꯕ ꯑꯃ ꯐꯥꯎꯕꯗꯣ ꯏꯁꯥꯗꯀꯣ ꯅꯪꯅ ꯍꯥꯏꯔꯤ ꯑꯗꯨꯃꯥꯏꯅ ꯌꯣꯛꯀꯦ ꯀꯥꯏꯅ ꯈꯟꯕꯗꯣ ꯑꯗꯨꯃꯥꯏꯅ ꯇꯧꯕꯗꯤ ꯑꯗꯨꯝ ꯌꯥꯎꯔꯦ ꯑꯗꯨꯅ ꯑꯩꯈꯣꯏꯅ ꯑꯃꯨꯛ ꯀꯃꯥꯏꯅ ꯇꯧꯔꯛꯏ ꯍꯥꯏꯕꯗ ꯅꯨꯡꯁꯤꯠ ꯀꯨꯝꯕ ꯀꯟꯅ ꯁꯤꯜꯂꯛꯄꯗ ꯃꯣꯏ ꯃꯍꯨꯝ ꯑꯗꯨꯝ ꯇꯥꯕ ꯌꯥꯎꯋꯤꯗꯅꯀꯣ ꯃꯍꯨꯝꯒꯨꯝꯕ ꯇꯥꯕꯁꯦ ꯁꯤ ꯑꯣꯏꯅ ꯊꯤꯕ ꯆꯠꯇꯣꯏꯅꯦꯕ ꯑꯩꯈꯣꯏ ꯗꯥꯏꯔꯦꯛ ꯑꯣꯏꯅ ꯅꯥꯎꯔꯤꯅ ꯀꯥꯞꯄꯅꯤ ꯈꯪꯗꯦ ꯑꯗꯒꯤ ꯂꯧꯗꯣꯏꯔꯒ ꯎ ꯀꯥꯔ ꯈꯣꯠꯂ ꯂꯧꯗꯕ ꯈꯣꯠꯄ ꯑꯗꯨꯝꯕꯗꯤ ꯀꯌꯥ ꯇꯧꯔꯛꯇꯦꯕ ꯑꯗꯨꯒ ꯇꯥꯔꯛꯄ ꯈꯣꯠꯄꯁꯦ ꯑꯁꯤꯗꯒꯤ ꯑꯣꯏꯅ ꯑꯃꯨꯛ ꯑꯗꯨꯃꯥꯏꯅ ꯇꯧꯔꯒ ꯁꯨꯝ ꯄꯥꯏ ꯈꯣꯠꯇꯅ ꯁꯥꯟꯅꯔꯛꯄ ꯈꯣꯠꯄꯗꯤ ꯇꯧꯔꯦ ꯑꯗꯨꯒ ꯃꯆꯤꯟꯖꯥꯛꯀꯤ ꯑꯣꯏꯅ ꯊꯑꯣꯏꯅ ꯑꯗꯨꯃꯥꯏꯅ ꯐꯥꯕ ꯈꯣꯠꯄꯗꯨꯗꯤ ꯑꯩ ꯀꯌꯥ ꯅꯤꯡꯁꯤꯡꯗ꯭ꯔꯦꯕꯀꯣ ꯑꯗꯨ ꯅꯪꯅ ꯀꯥꯎꯖꯦꯡ ꯄꯜꯂꯛꯑꯒ ꯑꯩꯁꯦ ꯑꯃ ꯅꯤꯡꯁꯤꯡꯉꯛꯑꯦꯕ ꯀꯥꯎꯖꯦꯡꯁꯨ ꯐꯥꯔꯛꯑꯦ ꯑꯗꯨꯕꯨ ꯀꯥꯎꯖꯦꯡ ꯅꯠꯇꯕ ꯑꯩꯅ ꯍꯧꯖꯤꯛ ꯑꯗꯨꯝ ꯎꯔꯤꯗꯅꯀꯣ ꯃꯣꯏꯗꯤ ꯀꯧꯖꯦꯡꯁꯤꯗꯤ ꯀꯧꯖꯦꯡꯅꯗꯕ ꯑꯃ ꯀꯧꯖꯦꯡꯗꯧꯅꯗꯤ ꯇꯧꯗꯣꯏꯅꯦ ꯃꯣꯏꯁꯦ ꯀꯧꯖꯦꯡꯗꯩꯗꯤ ꯈꯔ ꯆꯥꯎꯗꯣꯏꯅꯤ ꯑꯩꯈꯣꯏꯅ ꯑꯉꯥꯡ ꯑꯣꯏꯔꯤꯉꯩ ꯃꯣꯏꯁꯦ ꯁꯂꯥꯝ ꯁꯂꯥꯝꯒ ꯍꯥꯏꯔꯒ ꯃꯈꯨꯠ ꯑꯅꯤꯁꯤ ꯁꯨꯝ ꯂꯣꯟꯅꯔꯛ ꯀꯗꯣꯏꯅꯦꯕ ꯀꯣ ꯑꯁꯪꯕ ꯃꯆꯨ ꯑꯣꯏꯕꯅꯦ ꯄꯥꯔꯒ ꯀꯧꯖꯦꯡꯗꯩꯗꯤ ꯈꯔ ꯆꯥꯎꯗꯣꯏꯅꯦꯕꯀꯣ ꯄꯥꯗꯣꯏꯅꯤ ꯑꯗꯨꯒ ꯁꯥꯡꯕꯅꯦ ꯃꯣꯏꯅ ꯑꯃꯨꯛ ꯑꯗꯨ ꯃꯈꯨꯠ ꯃꯊꯛꯀꯤ ꯃꯈꯨꯠ ꯑꯅꯤꯁꯦ ꯁꯨꯝ ꯂꯣꯟꯁꯤꯟꯅꯔꯒ ꯑꯩꯈꯣꯏꯒꯤ ꯀꯩꯅꯣ ꯇꯧꯕꯩ ꯃꯑꯣꯡꯗ ꯍꯥꯏꯇꯥꯔꯦ ꯑꯩꯈꯣꯏꯅ ꯎ ꯁꯂꯥꯝ ꯀꯣꯠꯄꯒꯤ ꯃꯑꯣꯡꯗ ꯇꯧꯏ ꯈꯣꯠꯂꯤ ꯍꯥꯏꯕꯒꯤꯀꯣ ꯑꯗꯨꯃꯥꯏꯅ ꯍꯥꯏꯔꯒ ꯑꯃ ꯐꯥꯔꯛꯑꯦꯕꯀꯣ ꯑꯗꯨꯁꯨ ꯌꯥꯝꯅ ꯁꯥꯟꯅꯔꯛꯑꯦꯕ ꯍꯥꯏꯕꯗꯤ ꯌꯦꯡꯉꯣ ꯌꯦꯡꯉꯣ ꯑꯩ ꯁꯂꯝ ꯀꯣꯠꯍꯟꯒꯦꯒ ꯍꯥꯏꯔꯒ ꯑꯗꯨꯃꯥꯏꯅ ꯇꯧꯅꯕꯗꯣ ꯑꯗꯨꯏꯗꯨꯗꯤ ꯅꯪ ꯅꯤꯡꯁꯤꯡꯕ꯭ꯔꯥ ꯑꯩ ꯃꯃꯤꯡꯁꯦ ꯀꯥꯎꯔꯦꯕꯀꯣ ꯑꯗꯨꯒ ꯅꯪꯗꯤ ꯐꯥꯔꯛꯄ꯭ꯔꯥ ꯈꯣꯠꯄ꯭ꯔꯥ ꯀꯃꯥꯏꯅ ꯇꯧꯒꯦ ꯊꯦꯡꯅꯔꯛꯄ꯭ꯔꯣ ꯑꯗꯨꯗꯨꯕꯣ
ꯇꯧꯔꯛꯑꯦ ꯍꯥꯏꯗꯤ ꯃꯈꯟ ꯃꯈꯜꯅꯤꯗ ꯑꯗꯨꯝ ꯍꯥꯏꯗꯤ ꯅꯣꯏꯗꯩꯗꯤ ꯑꯩꯈꯣꯏꯅ ꯍꯦꯟꯅ ꯍꯥꯏꯗꯤ ꯀꯩꯅꯣ ꯇꯧꯔꯦ ꯍꯥꯏꯕꯗ ꯍꯥꯏꯗꯤ ꯑꯗꯨꯝ ꯂꯝ ꯍꯦꯟꯕ ꯈꯣꯠꯄ ꯇꯧꯕꯗꯣ ꯑꯗꯨꯃꯥꯏꯅ ꯍꯥꯏ ꯑꯗꯣ ꯍꯧꯖꯤꯛꯀꯤꯗꯣ ꯑꯩꯒ꯭ꯌꯥ ꯁꯂꯥꯝ ꯀꯧꯋꯦꯕꯀꯣ ꯑꯩꯈꯣꯏꯅ ꯑꯩꯒ꯭ꯌꯥ ꯁꯂꯥꯝ ꯑꯩꯒ꯭ꯌꯥ ꯁꯂꯥꯝ ꯀꯧꯋꯦꯕ ꯀꯣ ꯃꯥꯁꯦ ꯑꯗꯨꯝ ꯀꯩꯗꯣ ꯇꯧꯗꯣꯏꯅꯦꯕ ꯑ ꯑꯗꯨꯝ ꯍꯥꯏ ꯆꯞ ꯃꯥꯟꯅꯩ ꯐꯥꯔꯒꯀꯣ ꯄꯥꯏꯍꯟꯕꯁꯨ ꯌꯥꯎꯋꯦ ꯑꯗꯒꯤ ꯃꯥꯏ ꯈꯪꯗꯦ ꯃꯥꯏ ꯑꯩꯈꯣꯏꯒꯤ ꯃꯈꯣꯡ ꯃꯃꯥꯡꯒꯤ ꯃꯈꯨꯨꯠ ꯑꯅꯤꯁꯤꯅ ꯃꯃꯥꯏ ꯇꯩꯊꯣꯛꯄꯤ ꯑꯗꯩ ꯁꯂꯥꯝ ꯀꯣꯠꯄꯤ ꯈꯣꯠꯄꯤ ꯑꯗꯨꯃꯥꯏꯅ ꯇꯧꯗꯣꯏꯅꯦꯕ ꯑꯗꯨ ꯊꯑꯣꯏꯅꯒ ꯐꯥꯕ ꯈꯣꯠꯄ ꯇꯧꯕꯗꯣ ꯑꯗꯨꯃꯥꯏꯅ ꯑꯗꯨꯝ ꯇꯧꯔꯛꯏꯗ ꯑꯩꯈꯣꯏꯁꯨ
ꯇ ꯀꯣꯏ ꯁꯨ ꯍꯣꯏ ꯑꯗꯨꯅꯦ ꯑꯗꯨꯃꯥꯏꯅ ꯑꯗꯨꯝ ꯈꯔ ꯁꯥꯟꯅꯔꯦ ꯍꯥꯏꯇꯥꯔꯦ ꯇꯤꯟ ꯀꯥꯡꯁꯦ ꯌꯥꯝ ꯑꯆꯧ ꯑꯆꯧꯕꯗꯤ ꯉꯝꯃꯨꯗ꯭ꯔꯒꯁꯨ ꯃꯈꯥꯗ ꯂꯩꯕ ꯈꯣꯠꯄꯗꯗꯤ ꯀꯌꯥ ꯁꯥꯟꯅꯩ ꯑꯗꯣ ꯑꯩꯅ ꯁꯨꯡꯁꯥꯟ ꯁꯥꯟꯅꯔꯛꯇꯕꯁꯦ ꯆꯨꯝꯒꯨꯝꯕꯗꯤ ꯐꯥꯔ ꯁꯥꯟꯅꯔꯛꯇꯦ ꯅꯪꯕꯨ ꯁꯥꯟꯅꯔꯛꯄ ꯀꯃꯥꯏ ꯇꯧꯒꯦ
ꯑꯣ ꯁꯥꯟꯅꯗꯤ ꯁꯥꯟꯅꯔꯛꯇꯦꯗ ꯆꯨꯝꯕꯨꯗꯤ ꯍꯣꯏ ꯐꯔꯦ ꯑꯝꯇ ꯊꯝꯒꯦꯀꯣ ꯑꯃꯨꯛ ꯇꯧꯔꯛꯀꯦ
ꯍꯣ ꯐꯔꯦ ꯐꯔꯦ